ꯍꯂꯣ
ꯅꯨꯉꯥꯏꯔꯤꯕꯣ
ꯅꯨꯡꯉꯥꯏꯔꯤꯌꯦ ꯅꯪꯗꯤ
ꯑꯩꯗꯤ ꯌꯥꯝ ꯅꯨꯡꯉꯥꯏ
ꯍꯤꯍꯦ ꯄꯥꯎ ꯐꯥꯎꯅꯗꯕ ꯀꯨꯏꯔꯦ ꯉꯔꯥꯡꯁꯨ ꯐꯥꯎꯅꯗꯔꯦ ꯀꯃꯥꯏ ꯀꯃꯥꯏ ꯇꯧꯔꯤꯒꯦ
ꯑꯩꯔꯣ ꯑꯗꯨꯝ ꯅꯨꯡꯉꯥꯏꯌꯦ ꯑꯗꯨꯝ ꯂꯩ
ꯆꯥꯛꯇꯤ ꯆꯥꯔ꯭ꯕꯣ
ꯆꯥꯔꯦ ꯍꯣꯏ
ꯀꯩ ꯏꯟꯁꯥꯡ ꯆꯥꯔꯒꯦ
ꯂꯥꯏꯋꯥ
ꯍꯥꯎꯣꯏꯁꯨ ꯑꯦꯟꯖꯥꯡ ꯑꯁꯤ ꯑꯅꯧ ꯑꯅꯧꯕ ꯊꯣꯡꯉꯤꯦ ꯍꯧꯖꯤꯛ
ꯅꯪ ꯂꯩꯋꯥ ꯆꯥꯗꯕ꯭ꯔꯣ
ꯆꯥꯏꯌꯦ ꯌꯦꯟꯖꯥꯡ ꯑꯁꯤꯦ ꯃꯤꯅ ꯆꯥꯕ ꯐꯪꯗꯕꯗ ꯆꯥꯏꯀꯣ
ꯑꯦꯁ ꯍꯧꯖꯤꯛ ꯂꯥꯏꯋꯥꯒꯤ ꯃꯇꯝꯅꯤꯅꯦꯍꯦ
ꯑꯩꯈꯣꯏꯗꯤ ꯆꯥꯕ ꯐꯪꯖꯗꯦ
ꯑ ꯂꯩꯔꯒ ꯆꯥꯛꯋ ꯑꯗꯨꯗꯤ ꯑꯩꯈꯣꯏ ꯌꯨꯝꯗ ꯍꯧꯗꯦꯗ ꯃꯤꯅ ꯄꯤꯔꯛꯄꯅꯦ
ꯃꯊꯪꯗ ꯈꯔ ꯌꯥꯝ ꯃꯊꯪꯗ ꯈꯔ ꯌꯥꯝꯅ ꯄꯤꯔꯛꯑꯒꯗꯤ ꯑꯩꯒꯤꯁꯨ ꯈꯔ ꯄꯤꯔꯧꯎ ꯀꯣ
ꯍꯣꯏ ꯄꯤꯒꯦ ꯄꯤꯒꯦ ꯅꯪꯗꯤ ꯆꯥꯛ ꯊꯣꯡꯉꯕꯣ
ꯑꯦꯔꯣ
ꯎꯝ
ꯀꯩꯅꯣꯗꯤ ꯈꯪꯗꯦ ꯌꯦꯟꯖꯥꯡ ꯑꯍꯥꯎꯕ ꯆꯥꯔꯁꯤꯔ ꯑꯩ ꯊꯣꯡꯒꯦ ꯖ ꯍꯥꯎꯕ ꯆꯥꯔ ꯎꯆꯁꯤꯔꯥꯅ ꯈꯂꯤ
ꯑꯁ ꯑꯌꯨꯛꯁꯤꯗ ꯌꯥꯝ ꯅꯨꯡꯉꯥꯏꯀꯣ
ꯑꯌꯨꯛꯇꯅ ꯍꯥꯎꯕꯅꯦ ꯑꯌꯨꯛꯇ ꯍꯟꯖꯥꯡ ꯍꯥꯎꯔꯒꯗꯤ ꯅꯨꯃꯤ ꯐꯔꯦ
ꯎ
ꯊꯕꯛ ꯆꯠꯒꯗꯕꯁꯨ ꯅꯨꯡꯉꯥꯏꯔꯦ ꯁꯥꯟꯅꯕ ꯈꯣꯠꯀ ꯆꯠꯀꯗꯕꯁꯨ ꯅꯨꯡꯉꯥꯏꯗꯧꯔꯤ
ꯈꯪꯗꯦ ꯑꯩꯈꯣꯏ ꯈꯛꯇ ꯅꯠꯇꯦꯕꯀꯣ ꯃꯤ ꯎ ꯑꯌꯥꯝꯕꯅ ꯁꯨꯃꯥꯏꯅ ꯇꯧꯋꯦꯕ ꯑꯌꯨꯛꯇꯒꯤ ꯅꯨꯡꯗꯥꯡꯗ ꯍꯦꯟꯅ ꯍꯟꯖꯥꯡ ꯑꯍꯥꯎꯕ ꯆꯥꯏꯑꯕꯀꯣ
ꯑꯗꯨꯕꯨꯗꯤ ꯆꯥꯏ ꯑꯩꯗꯤ ꯃꯤꯒ ꯀꯩꯅꯣꯝ ꯃꯥꯟꯅꯗꯕꯅ ꯇꯣꯉꯥꯟꯕꯅꯦ
ꯇꯣꯉ ꯑꯃꯅ ꯐꯩꯌꯦ
ꯇꯣꯉꯥꯏꯥꯟꯕꯅꯤ ꯃꯤꯅ ꯇꯧꯕ ꯊꯕꯛꯇꯣ ꯃꯤ ꯌꯥꯝꯅ ꯇꯧꯕ ꯊꯕꯛꯇꯣ ꯃꯥꯏ ꯄꯥꯡꯍꯟꯅꯦꯦꯕꯀꯣ ꯑ ꯃꯤꯅ ꯇꯧꯗꯕ ꯂꯥꯏꯟꯗ ꯇꯧꯕ ꯍꯧꯔꯒꯦꯅ
ꯀꯥꯏ ꯆꯠꯇꯣꯏꯅꯣ ꯉꯁꯤꯗꯤ
ꯑꯣ ꯀꯩꯅꯣ ꯉꯁꯤꯗꯤ ꯈꯪꯗꯦ ꯊꯕꯛ ꯁꯨꯗꯧ ꯃꯥꯜꯂꯦ
ꯂꯧꯗꯔ
ꯅꯠꯇꯦ ꯑꯩꯈꯣꯏ ꯌꯨꯝꯒꯤ ꯊꯕꯛꯅꯦ
ꯅꯣꯏ ꯌꯨꯝ ꯁꯥꯕꯗꯣ ꯀꯩꯅꯣ ꯇꯧꯋꯤꯔꯣ
ꯀꯩꯅꯣ ꯀꯩꯅꯣ ꯇꯧꯋꯦ ꯍꯥꯏꯗꯤ ꯀꯩꯅꯣ
ꯅꯣꯏ ꯌꯨꯝ ꯁꯥꯕꯗꯣ ꯂꯣꯏꯈ꯭ꯔꯕꯕ
ꯔꯣꯏꯗꯔꯤꯦ
ꯑꯗꯨꯏ ꯊꯕꯛꯈꯕ
ꯑꯣ
ꯆꯜꯂꯤꯦ
ꯌꯥꯝ ꯋꯥꯠꯂꯤꯗ ꯄꯩꯁꯥ ꯂꯤꯇꯕꯩ ꯁꯣꯗꯕꯤ ꯊꯥꯡꯕꯅꯦ
ꯑꯗꯣ ꯍꯥꯟꯅ ꯇꯧꯕꯗ ꯃꯈꯥꯔꯣꯝꯗꯒꯤ ꯇꯧꯔꯛꯏꯔꯥ ꯍꯧꯖꯤꯛ ꯑꯅꯧꯕ ꯑꯃ ꯇꯧꯔꯕ
ꯀꯩꯅꯣ ꯃꯈꯥꯔꯣꯝꯗꯒꯤ ꯍꯥꯏꯕꯗꯤ
ꯅꯣꯏ ꯅꯣꯏꯒꯤ ꯌꯨꯝ ꯂꯩꯔꯦꯗꯅ ꯃꯃꯥꯡꯗ ꯆꯤꯡ ꯁꯨꯃꯥꯏꯅ ꯂꯩꯇ꯭ꯔꯣ ꯑꯗꯨꯗꯒꯤ ꯁꯦꯝꯕ ꯅꯠꯇ꯭ꯔꯕ ꯅꯠꯇ꯭ꯔꯒ ꯍꯥꯟꯅ ꯁꯦꯝꯦꯟꯐꯝꯗꯨꯗ ꯁꯦꯝꯃꯤꯔ
ꯍꯣꯏ ꯅꯪ ꯑꯩꯈꯣꯏ ꯌꯨꯝ ꯁꯥꯕꯗ ꯅꯪ ꯁ ꯂꯥꯛꯇ꯭ꯔꯤꯀꯣ
ꯂꯥꯛ ꯑꯦ ꯅꯣꯏ ꯅ ꯑꯌꯥꯝꯕꯒ ꯂꯥꯛꯄꯗꯣ ꯑꯗꯨ ꯑꯗꯨꯗ ꯅꯠꯇꯕ ꯃꯈꯥꯗꯒꯤ ꯑꯩ ꯈꯔ ꯂꯥꯜꯂ ꯆꯞ ꯃꯥꯥꯟꯂꯦ ꯃꯈꯥꯗ ꯀꯩꯅꯣ ꯁꯦꯝꯗꯦꯀꯣ ꯃꯃꯥꯡꯒꯤꯗꯣ ꯍꯥꯟꯅ ꯁꯦꯝꯦꯟꯐꯝꯗꯨꯗꯅꯦꯕ ꯑꯩ ꯑꯩ ꯂꯥꯜꯂꯦ ꯑꯩ ꯂꯥꯜꯂꯦ ꯈꯖꯤꯅꯦ ꯑ ꯐꯤꯇꯁꯨ ꯁꯦꯝꯗꯦꯔꯥ ꯐ꯭ꯂꯣꯔ ꯑꯩ ꯉꯥꯎꯅꯦ ꯁꯣꯛ ꯀꯌꯥ ꯁꯦꯝꯗꯣꯏꯅꯣ
ꯈꯪꯉꯦꯅ ꯄꯩꯁꯥ ꯄꯩꯁꯥ ꯂꯩꯔꯗꯤ ꯑꯅꯤ ꯄꯩꯁꯥ ꯂꯩꯇ꯭ꯔꯒꯗꯤ ꯑꯃ
ꯁꯤꯒꯨꯝꯒꯁꯦ ꯌꯥꯝ ꯁꯥꯔꯦꯀꯣꯗꯤ
ꯄꯩꯁꯥ ꯂꯩꯇꯕꯩ ꯋꯥꯅꯦ
ꯄꯩꯁꯥ ꯂꯩꯕꯒꯤꯅꯦ ꯌꯨꯝ ꯁꯥꯔꯤꯗꯣ ꯄꯩꯁꯥ ꯂꯩꯇ꯭ꯔꯗꯤ ꯀꯃꯥꯏꯅ ꯁꯥꯔꯤꯗꯅꯣ
ꯔꯦ ꯑꯩꯈꯣꯏ ꯌꯨꯝ ꯁꯥꯕ ꯂꯣꯏꯗ꯭ꯔꯤꯁꯦ ꯑꯩꯈꯣꯏ ꯀꯩꯅꯣ ꯇꯧꯐꯝꯁꯨ ꯂꯩꯇꯦ ꯇꯨꯝꯐꯝꯁꯨ ꯂꯩꯇꯦ ꯌꯨꯝ ꯂꯥꯛꯄꯗꯀꯣ
ꯌꯨꯝ ꯁꯥꯕ ꯍꯥꯏꯁꯦ ꯌꯥꯝ ꯂꯥꯏꯅ ꯈꯜꯂ ꯌꯨꯝ ꯁꯥꯕꯁꯦ ꯌꯥꯝ ꯂꯨꯕꯅꯦ ꯑꯗꯨꯏꯅꯦ
ꯍꯣꯏ ꯂꯨꯋꯦ
ꯑꯥꯏ ꯑꯦꯁꯀꯗ ꯑꯦꯝ ꯑꯦꯜ ꯑꯦꯒꯨꯝꯕ ꯑꯥꯏ ꯑꯦ ꯑꯦꯁꯒꯨꯝꯕ ꯑꯣꯏꯔꯒꯗꯤ ꯍꯣꯏ ꯈꯨꯗꯛꯇ ꯁꯥꯔꯁꯨ ꯌꯥꯏ ꯑ ꯑꯗꯣ ꯃꯥꯏ ꯑꯦꯝ ꯑꯦ ꯑꯦ ꯑꯣꯏꯔꯒꯁꯨ ꯌꯥꯝ ꯊꯨꯅꯗꯤ ꯁꯥꯗꯕꯅꯦ ꯆꯍꯤ ꯑꯍꯨꯝ ꯃꯔꯤꯗꯤ ꯆꯪꯕꯅꯦ ꯃꯣꯏꯁꯨ
ꯑ
ꯅꯣꯏꯗꯤ ꯍꯧꯕꯗ ꯉꯥꯏꯗꯤ ꯆꯞ ꯃꯥꯟꯅꯩ ꯀꯩꯅꯣ
ꯄꯣꯠꯁꯨ ꯂꯣꯏ ꯇꯥꯡꯉꯦꯗꯅ
ꯇꯥꯡꯉ ꯌꯣꯟꯅ ꯇꯥꯡꯕꯅꯦ ꯁꯤꯃꯦꯟꯅ ꯇꯥꯡꯕꯅꯦ ꯑꯗꯨꯒ ꯀ꯭ꯋꯥꯂꯤꯇꯤ
ꯐꯠꯇꯕꯁꯤꯡꯗꯣ ꯍꯥꯞꯄꯗꯤ ꯑꯃꯨꯛ ꯅꯨꯡꯉꯥꯏꯔꯣꯏ ꯀ꯭ꯋꯥꯂꯤꯇꯤ ꯐꯕꯗꯨꯅ ꯃꯃꯜꯁꯨ ꯋꯥꯡꯉꯦ
ꯑꯩꯈꯣꯏꯗꯤ ꯄꯩꯁꯥ ꯂꯩꯇꯦꯕꯀꯣ ꯎꯝ ꯄꯩꯁꯥ ꯂꯩꯇꯕꯅꯤꯅ ꯑꯩꯈꯣꯏ ꯄꯥꯗꯣ
ꯑꯥ
ꯀꯀꯥꯁꯨ ꯁꯥꯕ ꯍꯩꯌꯦꯕ ꯃꯥꯅ ꯉꯥꯛꯇ ꯑꯗꯨꯝ ꯁꯥꯕꯅꯦꯕ
ꯑꯗꯨꯗꯤ ꯑꯗꯨꯒꯤꯅꯦ
ꯌꯨꯝ ꯁꯥꯕ ꯍꯩꯔꯕꯅꯤꯅ ꯄꯩꯁꯥꯗꯤ ꯌꯥꯝ ꯊꯤ ꯁꯦꯞ ꯑꯣꯏꯔꯅꯤ
ꯆꯦꯛ ꯑꯃ ꯍꯩꯕꯗꯣꯀꯣ ꯄꯩꯁꯥ ꯂꯧꯋꯦ ꯍꯥꯏꯌꯦ ꯃꯤꯗꯤꯄꯣ
ꯍꯣꯏ ꯂꯧꯕꯅꯦ ꯄꯩꯁꯥ ꯀꯌꯥꯔ ꯂꯧꯕꯅꯦ ꯂꯨꯄꯥ ꯑꯍꯨꯝ ꯍꯨꯝꯂ
ꯅꯠꯇꯦꯍꯦ ꯂꯨꯄꯥ ꯑꯍꯨꯝꯗꯨꯗꯤ
ꯁꯨꯃꯥꯏꯅ ꯑꯣꯏꯈꯤꯕꯅꯦ ꯍꯟꯗꯛꯇꯤ ꯈꯪꯗꯦ ꯀꯌꯥ ꯀꯌꯥ ꯁꯥꯒꯦꯕ ꯑꯃꯗ
ꯂꯨꯄꯥ ꯎꯝ ꯑꯃꯅ ꯂꯨꯄꯥ ꯇꯔꯥ ꯇꯔꯨꯛ ꯍꯥꯏꯕ꯭ꯔꯥ ꯁꯨꯃꯥꯏ ꯍꯥꯏꯕꯅꯦ ꯎꯝ ꯑꯗꯨ ꯅꯦꯛꯄꯁꯨ ꯉꯝꯗ꯭ꯔꯦ ꯆꯦ ꯑꯃ ꯃꯝ ꯂꯣꯏ ꯄꯥꯔꯛꯑꯗꯤ ꯐꯛꯂꯥꯡ ꯑꯃꯒꯤꯗꯤ ꯃꯌꯥꯝ ꯇꯥꯔꯦꯕ
ꯑꯁ ꯇꯨ ꯊꯥꯎꯖꯟ ꯇ꯭ꯋꯦꯟꯇꯤ ꯋꯥꯟꯗ ꯔ ꯇ꯭ꯋꯦꯟꯇꯤ ꯇꯨ ꯇ꯭ꯋꯦꯟꯇꯤ ꯇꯨ ꯑꯗꯥꯏꯗꯅꯦ ꯀꯩꯅꯣ ꯇꯧꯈꯤꯕꯅꯦ ꯂꯨꯄꯥ ꯑꯍꯨꯝ ꯆꯤꯡꯕꯅꯦ
ꯍꯧꯖꯤꯛ ꯑꯗꯨꯒꯨꯝꯕꯗꯨ ꯅꯠꯇ꯭ꯔꯦ
ꯑꯗ ꯀꯩꯅꯣꯗ ꯃꯃꯜꯁꯨ ꯈꯔ ꯈꯦꯠꯅꯔꯝꯒꯅꯦ ꯑꯩꯈꯣꯏꯔꯣꯝꯗꯅ
ꯑꯣ ꯃꯌꯥꯡꯁꯤꯡꯁꯨ ꯁꯨꯃꯥꯏꯅ ꯂꯧꯋꯦ ꯍꯥꯏꯌꯦꯕꯀꯣ ꯄꯩꯁꯥꯗꯣ ꯑꯍꯨꯝ ꯅꯦꯛꯇ꯭ꯔꯦ ꯑꯗꯨꯒꯤꯗꯤ ꯑꯩꯈꯣꯏ ꯏꯄꯥꯅ ꯑꯗꯨꯝ ꯁꯥꯔꯒ ꯂꯩ ꯃꯥꯥꯅ ꯊꯕꯛ ꯆꯠꯇ꯭ꯔ
ꯎꯝ ꯑ ꯄꯩꯁꯥꯗꯤ ꯌꯥꯝ ꯁꯤ ꯊꯤꯅ ꯁꯦꯞ ꯑꯣꯏꯔꯦꯅꯦ ꯑꯗꯨꯗꯤ
ꯀꯗꯥꯏꯗꯒꯤ ꯁꯦꯕ ꯅꫭ
ꯌꯨꯝ ꯁꯥꯕ ꯍꯩꯕ ꯍꯥꯏꯁꯦ ꯌꯥꯝ ꯀꯥꯟꯅꯕꯅꯦꯀꯣ ꯃꯤꯁꯇ꯭ꯔꯤꯒꯨꯝꯕ
ꯑꯗꯨꯒ ꯌꯨꯝꯒꯤ ꯑꯥ ꯑꯍꯟꯒꯤ ꯊꯕꯛ ꯂꯩꯇ꯭ꯔꯣ
ꯑꯗꫭ ꯀꯩꯀꯩꯅꯣ ꯁꯥꯕ ꯍꯩꯕꯗꯣ ꯑꯗꯨꯒꯨꯝꯕ ꯍꯩꯕꯗꯣ ꯌꯥꯝ ꯀꯥꯟꯅꯕꯅꯦ ꯑꯩꯈꯣꯏꯁꯨ ꯑꯩꯈꯣꯏꯁꯨ ꯇꯝꯕ ꯇꯥꯔꯦ
ꯇꯝꯃꯣ ꯍꯣꯏ ꯇꯝꯁꯤꯜꯂꯣ ꯍꯧꯖꯤꯛꯀꯥꯟꯗꯤ ꯆꯦꯛ ꯑ ꯍꯩꯕꯁꯨ ꯍꯩꯇ꯭ꯔꯗꯤ
ꯎꯝ ꯎꯝ ꯐꯒꯤꯕꯒꯤ ꯐꯒꯤꯕ ꯒꯤ ꯇꯨ ꯊꯥꯎꯖꯟ ꯇ꯭ꯋꯦꯟꯇꯤ ꯇꯨꯗꯀꯣ ꯌꯨꯝ ꯑꯃ ꯁꯥꯕ ꯂꯣꯏꯔꯦ ꯍꯥꯏ ꯑꯩꯒ ꯏꯃꯥꯟꯅꯕ ꯑꯩꯈꯣꯏ ꯀꯖꯤꯟꯒꯤ ꯏꯌꯥꯝꯕ ꯍꯥꯏꯇꯥꯔꯦ ꯃꯣꯏ ꯌꯨꯝꯗ ꯃꯤꯁꯇ꯭ꯔꯤ ꯂꯩꯇꯦꯕꯀꯣ ꯃꯥꯒ ꯏꯃꯥꯟꯅꯕ ꯑꯅꯤ ꯑꯩ ꯏꯕꯥꯅꯤ ꯒ ꯑꯩꯈꯣꯏ ꯑꯍꯨꯝ ꯇꯧꯕꯅꯦꯕ ꯑꯗ ꯇꯧꯕꯗꯨ ꯃꯤꯁꯇ꯭ꯔꯤ ꯃꯛ ꯅꯠꯇꯕꯅꯤꯅ ꯁꯦ ꯁꯥꯠ ꯍꯩꯕꯗꯣ ꯑꯗꯣ ꯏꯁꯤꯡ ꯈꯔ ꯀꯩꯅꯣ ꯇꯧꯕ ꯆꯣꯠꯄ ꯑꯗꯨꯒꯤ ꯍꯧꯖꯤꯛꯐꯥꯎ ꯑꯗꯨꯝ ꯇꯧꯔꯤꯌꯦ ꯃꯤꯁꯇ꯭ꯔꯤ ꯃꯛ ꯅꯠꯇꯕꯅꯤꯅ ꯈꯔꯗꯤ ꯁꯣꯏꯔꯦꯕ
ꯑꯗꯨꯒꯤ ꯅꯣꯡ ꯆꯨꯔꯀꯥꯟꯗꯗꯤ ꯃꯅꯨꯡ ꯂꯣꯝꯗ ꯆꯣꯠ ꯆꫭꯠꯂꯛꯄꯗꯣ ꯑꯗꯨꯃꯥꯏꯅ ꯇꯧꯋꯦ
ꯑꯁ ꯅꯣꯏ ꯐꯖꯟ ꯁꯥꯗ ꯕꯩꯔꯣ
ꯑꯗꯨꯏꯅꯦ ꯃꯤꯁꯇ꯭ꯔꯤꯗꯤ ꯅꯠꯇꯕꯅꯤꯅꯀꯣ ꯍꯥꯏꯗꯤ ꯍꯩꯇꯦꯕ ꯃꯥ ꯃꯄꯨꯒ ꯏꯃꯥꯟꯅꯕ ꯏꯕꯥꯅꯤ ꯀꯩꯅꯣ ꯇꯧꯕꯅꯦꯕ ꯁꯤꯃꯦꯦꯟꯒꯁꯦ ꯄꯪꯊꯥ ꯊꯥꯔꯤꯅꯦ
ꯅꯣꯏꯒꯤ ꯅꯨꯄꯥꯅꯤꯅꯨꯀꯣ ꯇꯝꯗꯕ ꯌꯥꯗꯕꯅꯦ
ꯍꯩꯔꯦꯅꯦ ꯍꯩꯔꯦꯅꯦ ꯑꯗ ꯅꯣꯏ ꯕꯤꯜꯗꯤꯡ ꯑꯆꯧꯕꯩꯗꯤ ꯈꯪꯗꯦꯀꯣ ꯎ ꯏ ꯇ꯭ꯔꯦꯟꯒꯨꯝꯕ ꯅꯅꯥꯥꯒꯨꯝꯕ ꯍꯩꯉꯤꯗ ꯑꯗꯨꯒ ꯃꯆꯥ ꯃꯆꯥꯁꯤꯡꯗꯣ
ꯑꯗꯨꯒ ꯃꯪꯒꯣꯟꯒꯨꯝꯕ ꯐ꯭ꯂꯣꯔꯤꯡ ꯇꯧꯕꯗꯣ ꯑꯗꯨꯒꯨꯝꯕꯗꯤ ꯍꯩꯅꯤꯤꯗ ꯑꯝ
ꯑꯩꯈꯣꯏꯗꯤ ꯀꯩꯅꯣ ꯃꯌꯥꯡꯗꯣ ꯃꯌꯥꯡ ꯑꯃꯨꯔꯛꯇꯤ ꯅꯦꯛꯑꯦꯕꯀꯣ ꯃꯥꯒꯤ ꯁꯥꯠ ꯍꯩꯕꯒꯤ ꯠꯇꯣ
ꯃꯣꯏꯗꯤ ꯃꯄꯥꯜ ꯂꯝꯗ ꯍꯣꯏ ꯃꯄꯥꯜ ꯂꯝꯗ ꯍꯩꯔꯒ ꯂꯥꯛꯑꯄꯅꯤꯅ ꯑꯦꯛꯁꯄꯥꯔꯠꯁꯨ ꯍꯩꯔꯦꯀꯣ ꯍꯩꯁꯨ ꯍꯩꯔꯦꯀꯣ ꯑꯗꯨꯒ ꯃꯟꯅꯁꯨ ꯇꯥꯡꯕ ꯃꯣꯏ ꯆꯥꯔꯖꯇꯣ
ꯎꯝ ꯀꯩꯅꯣ ꯁꯥꯠ ꯍꯩꯕꯗ ꯄꯩꯁꯥ ꯌꯥꯝ ꯆꯪꯉꯦ
ꯑꯣ
ꯃꯣꯏꯒꯤꯗꯤ ꯈꯨꯠꯁꯨ ꯈꯨꯠꯂꯥꯏ ꯂꯣꯏ ꯄꯨꯔꯛꯇꯣꯏꯅꯤꯅꯀꯣ
ꯑꯗꯨꯁꯨ ꯆꯪꯒꯅꯤ ꯑꯗꯨꯒ ꯁꯤꯃꯦꯟꯅꯁꯨ ꯑꯩꯈꯣꯏꯅ ꯄꯨꯊꯣꯛꯑꯅꯤ ꯄꯩꯁꯥ ꯌꯥꯝ ꯃ ꯆꯥꯡꯕꯅꯦ
ꯀꯝ
ꯁꯥꯔꯠꯇꯣ ꯆꯥꯎꯔꯒꯗꯤ ꯆꯥꯎꯔꯒꯗꯤ ꯂꯥꯈ ꯑꯃ ꯍꯦꯟꯅ ꯂꯧꯕꯅꯦ ꯃꯣꯏꯗꯣ
ꯚꯝꯒꯨꯝꯕ ꯍꯥꯏꯕꯗꯤ ꯃꯌꯥꯡꯅꯤ
ꯑ
ꯃꯥꯒꯤ ꯕꯤꯂꯥꯔꯗꯣꯕꯝꯗꯨ ꯑꯗꯣ ꯍꯥꯏꯖꯤꯛ ꯃꯤ ꯅꯦꯛꯇ꯭ꯔꯦ ꯁꯥꯠ ꯍꯩꯕ ꯃꯄꯥꯛꯇꯨꯗꯤ ꯅꯦꯛꯑꯦ
ꯑ ꯑꯁ ꯐꯔꯦꯅꯦ ꯅꯣꯏꯗꯤ ꯌꯨꯝ ꯁꯥꯔꯕꯅꯤꯅ ꯂꯣꯏꯔꯅꯤ ꯀꯨꯏꯔꯒ
ꯑꯩꯈꯣꯏꯔꯣ ꯃꯈꯥꯒꯤꯗꯤ ꯃꯈꯥꯒꯤꯗꯤ ꯄ꯭ꯂꯥꯁ ꯍꯞꯇꯥꯔ ꯇꯧꯔꯒ ꯔꯪ ꯀꯩꯀꯥ ꯁꯪꯖꯜꯂꯒꯗꯤ ꯂꯣꯏꯔꯕꯅꯦꯕ
ꯑꯣ ꯑꯩ ꯐꯥꯔꯁ ꯐ꯭ꯂꯣꯔꯅꯦꯐꯥꯎꯗꯤ ꯇꯧꯔꯤꯁꯦꯀꯣ ꯑꯗꯨꯗꯤ
ꯎꯝ ꯒ꯭ꯔꯥꯎꯟ ꯐ꯭ꯂꯣꯔꯗꯣ ꯃꯈꯥꯒꯤꯗꯣ
ꯎꯝ ꯑꯗꯨꯗꯤ ꯂꯣꯏꯔꯦꯕ ꯎꯝ
ꯑꯗꯨꯗꯤ ꯂꯣꯏ ꯍꯣꯏ ꯀꯩꯅꯣ ꯇꯧꯗ꯭ꯔꯤꯗ ꯔꯪ ꯀꯩꯀꯥ ꯁꯪꯗ꯭ꯔꯤꯌꯦ ꯊ
ꯑꯗꯨꯕꯨꯗꯤ ꯅꯣꯏ ꯅꯣꯏꯗꯤ ꯃꯤ ꯌꯥꯝꯕꯅꯤꯅ ꯅꯣꯏ ꯐꯦꯃꯤꯂꯤ ꯆꯥꯎꯅꯤ ꯅꯣꯡ ꯅꯣꯡꯃ ꯅꯣꯡ ꯅꯤꯅꯤꯗ ꯑꯗꯨꯝ ꯂꯣꯏꯁꯤꯟꯕ ꯌꯥꯏꯗ
ꯑꯁ ꯀꯅꯥꯅ ꯑꯩꯈꯣꯏ ꯏꯄꯥ ꯈꯛꯇꯅꯗꯤ ꯌꯥꯔꯨꯌꯦ
ꯄ ꯈꯛꯇ ꯅꯠꯇꯦ ꯅꯣꯏ ꯃꯥꯒꯤꯁꯨ ꯃꯤ ꯂꯩꯔꯦ ꯃꯤ ꯌꯥꯝ ꯂꯩꯌꯦꯅ ꯅꯣꯡꯃ ꯀꯧꯔꯒ ꯄꯨꯂꯞ ꯄꯣꯂꯞ ꯇꯧꯕ ꯌꯥꯗꯕ ꯅꯨꯄꯥꯁꯨ ꯌꯥꯝ ꯂꯩꯔꯤꯗꯤ
ꯑꯁ ꯅꯨꯄꯥꯈꯩꯁꯨ ꯊꯕꯛ ꯊꯕ ꯂꯣꯏ